ꯑꯣ
ꯇꯥꯔꯦ ꯇꯥꯔꯦ ꯀꯩꯅꯣ
ꯑꯥ ꯇꯥꯕꯤꯔꯕ꯭ꯔꯣ
ꯑꯥ ꯇꯥꯔꯦ
ꯀꯩꯒꯤꯅꯣ ꯇꯥꯕ ꯌꯥꯔꯣꯏꯌꯦ ꯇꯥꯗꯦ ꯍꯥꯏꯌ
ꯀꯅꯥ ꯇꯥꯗꯦ ꯍꯥꯏꯕ
ꯇꯥꯗꯦ ꯍꯥꯏꯌꯣ ꯀꯩꯗꯧꯕꯩ ꯇꯥꯏ ꯍꯥꯏꯅꯣ
ꯇꯥꯗꯦ ꯀꯔꯤꯝ ꯉꯥꯡꯕ ꯇꯥꯗꯦ
ꯌꯥꯔꯣꯏꯌꯦ ꯇꯥꯗꯦ ꯍꯥꯏꯕꯁꯨ ꯌꯥꯔꯣꯏꯌꯦ
ꯎꯝ ꯇꯥꯁꯨ ꯇꯥꯗꯦ ꯇꯥꯁꯨ ꯇꯥꯏ
ꯑꯗꯨꯃꯥꯏꯅ ꯍꯥꯏꯒꯗꯕꯅꯦ
ꯃꯥꯥꯟ ꯎꯝ ꯔꯣꯅꯥꯜꯗꯣ ꯉꯁꯥꯏ ꯊꯣꯏꯍꯧꯗꯕꯗꯨꯗꯤ ꯄꯦꯟꯗꯤꯍꯦ
ꯑꯩꯌꯦ ꯌꯦꯡꯗꯤꯌꯦ
ꯑꯩ ꯌꯦꯡꯕꯨꯗꯤ ꯌꯦꯡꯗꯦ ꯑꯗꯣ ꯈꯪ
ꯅꯨꯡꯕꯨꯗꯤ ꯅꯨꯡꯉꯥꯏꯇꯦ
ꯎꯝ ꯑꯩꯗꯤ ꯃꯦꯁꯤꯒꯤ ꯔꯣꯅꯥꯜꯗꯣꯒ ꯖꯦ ꯔꯣꯅꯥꯜꯗꯣꯅ ꯍꯦꯟꯅ ꯄꯥꯝꯖꯩꯑꯕ
ꯑꯩꯅ ꯑꯃꯨꯛ ꯃꯦꯁꯤ ꯄꯥꯝꯃꯦ
ꯅꯉꯩꯗꯤꯔꯣ ꯅꯗ ꯐꯥꯟ
ꯎꯝ ꯃꯤꯁꯤꯗ ꯌꯥꯝ ꯅꯨꯡꯁꯤꯌꯦ ꯃꯥꯒꯤ ꯃꯡꯗ
ꯑ ꯈꯪꯗꯦ ꯑꯩꯈꯣꯏꯗꯤ ꯄꯤꯛꯏꯉꯩꯗ ꯔꯣꯅꯥꯜꯗꯣ ꯍꯥꯏꯔꯒꯗꯤ ꯂꯣꯏꯔꯦꯗ
ꯎꯝ ꯑꯩꯅ ꯃꯃꯤꯠꯁꯤ ꯌꯥꯝ ꯄꯥꯝꯕꯗꯣ ꯑꯣꯏꯌꯦ
ꯎꯝ ꯎꯝ ꯎꯝ ꯑꯦ ꯑꯩꯈꯣꯏ ꯃꯅꯤꯄꯨꯔꯗꯁꯨ ꯀꯩꯅꯣ ꯌꯥꯝꯅ ꯂꯝꯕꯤꯒꯤ ꯂꯝꯕꯤꯒꯤ ꯆꯤꯗꯥꯏꯗꯅ ꯅꯠꯂꯝꯗ꯭ꯔꯦ ꯑꯦ ꯀꯩꯅꯣꯒꯤꯅꯤꯅꯦ ꯃꯦꯟ ꯐꯤꯠꯀꯤ ꯑꯣꯏ ꯃꯥꯜꯂꯦ ꯒꯥꯔꯤꯒꯤ ꯆꯀꯥ ꯃꯦꯟꯐꯤꯇ ꯃꯥꯜꯂꯤ ꯒꯥꯔꯤꯒꯤ ꯆꯀꯥꯗꯣ
ꯎꯝ
ꯑꯗꯨꯗꯣ ꯏꯜꯂꯒ ꯏꯜꯂꯒ ꯍꯥꯏꯗꯤ ꯈꯨꯠꯅ ꯀꯩꯅꯣ ꯇꯧꯕ ꯈꯨꯠꯅ ꯊꯥꯡꯉꯒ ꯑꯀꯟꯕ ꯌꯦꯡꯕꯩꯗꯣ ꯑꯗꯨ ꯇꯧꯕ ꯃꯥꯜꯂꯤ
ꯎꯝ ꯎꯝ ꯑꯗꯨꯝꯕ ꯇꯧꯕ ꯃꯥꯜ ꯃꯥꯒꯤ ꯄꯨꯟꯁꯤ ꯋꯥꯔꯤꯕꯨꯗꯤ ꯅꯨꯡꯁꯤꯗ ꯑꯗꯨ ꯑꯣꯏꯔꯁꯨ ꯑꯩꯅ ꯑꯗꯨꯝ ꯃꯦꯁꯤ ꯄꯥꯝꯈꯤꯕꯒꯤ ꯋꯥꯅꯦꯕ
ꯎꯝ ꯃꯤꯅ ꯍꯥꯏꯁꯦ ꯁꯤ ꯊꯥꯒꯠꯅꯔꯛꯑꯦ ꯍꯥꯏꯕ ꯒꯥꯔꯤꯒ ꯆꯤꯡꯕꯒꯤ ꯑꯩꯈꯣꯏꯒꯤ ꯑ ꯆꯪꯐꯝ ꯄꯔꯦꯡꯒꯤ ꯎꯝ ꯏꯅꯦꯒꯤ ꯁꯤꯡꯖꯨ ꯑ꯭ꯋꯥꯏꯗ ꯀ ꯆꯤꯡꯉꯦ ꯑꯊꯨꯕ ꯃꯇꯝ ꯊꯨꯕꯤ ꯇꯥꯅꯩ ꯃꯥꯜꯂꯤ
ꯑꯥ ꯇꯧꯋꯦ ꯒꯥꯔꯤ ꯑꯆꯧꯕꯤꯗꯣ ꯑꯃꯨꯕꯗꯣ
ꯍꯣꯏ ꯍꯣꯏ ꯍꯣꯏ
ꯍꯟꯗꯛꯇꯤ ꯐꯖꯅꯗꯤ ꯁꯤꯜꯂꯦꯃ
ꯎꯝ ꯍꯥꯏꯗꯤ ꯃꯇꯝꯁꯨ ꯌꯥꯝ ꯂꯩꯇ꯭ꯔꯦꯗꯅ
ꯎꯝ ꯎꯝ ꯑꯗꯨꯅ ꯃꯣꯏ ꯐꯖꯅ ꯇꯧꯋꯦ
ꯅꯪꯁꯨ ꯑꯝꯇꯪ ꯌꯥꯎꯁꯤꯔꯣꯑꯁꯦ
ꯒꯥꯔꯤ ꯆꯤꯡꯕꯤꯗ ꯌꯥꯎꯁꯤꯔꯥ
ꯎꯝ ꯒꯥꯔꯤ ꯆꯤꯡ ꯂꯣꯏꯔ ꯇꯌꯥꯔꯁꯦ ꯑꯃꯨꯛ ꯀꯩꯅꯣ ꯇꯧꯕ ꯆꯀꯥꯗꯣ
ꯑ ꯒꯥꯔꯤꯅ ꯑꯣꯏꯅ ꯑꯩ ꯁꯣꯔ ꯁꯣꯔ ꯆꯤꯡꯕꯒꯤ ꯑꯃ ꯌꯥꯎꯍꯟꯖꯤꯔ
ꯍꯣꯏ
ꯐꯗꯤ ꯐꯖꯅꯤꯍꯦ
ꯎꯝ ꯅꯨꯡꯕꯨꯗꯤ ꯅꯨꯡꯉꯥꯏꯕ ꯃꯥꯜꯂꯦ ꯃꯣꯏꯁꯦ ꯍꯟꯇꯛꯀꯤꯗꯤ ꯐꯖꯅ ꯎꯝ ꯑꯃꯈꯛ ꯈꯛꯅꯦ ꯍꯟꯗꯛꯀꯤꯁꯨ ꯑꯃꯨꯛꯀꯁꯨ ꯊꯥꯖꯤꯟꯕ ꯌꯥꯏ ꯍꯥꯏꯕ ꯑꯩꯈꯣꯏꯅ ꯌꯥꯎꯁꯦꯟ ꯇꯧꯔꯝꯕ ꯃꯤ ꯃꯉꯥ ꯇꯔꯨꯛ ꯇꯧꯕꯩꯗꯣ
ꯑꯁ ꯑꯗꯨꯁꯨ ꯌꯥꯎꯍꯧꯗꯦ
ꯎꯝ
ꯍꯣꯏꯁꯦ
ꯃꯥꯥꯅꯤ
ꯍꯥꯏꯕꯨ ꯍꯥꯏꯔꯗꯤ ꯑꯗꯨꯝ ꯇꯧꯔꯔꯣꯏꯗꯝꯅꯤ ꯑꯩꯈꯣꯏꯒꯤ ꯋꯥꯗꯤ
ꯎꯝ ꯎꯝ ꯎꯝ ꯃꯥꯅꯦ
ꯁꯤ ꯁꯣꯏꯗ꯭ꯔꯕ ꯋꯥ ꯑꯣꯏꯔꯕꯅꯤ
ꯍꯣꯢ
ꯑꯋꯣꯏꯕ ꯑꯝꯇ ꯍꯥꯏꯗꯦ ꯉꯥꯢꯈꯣ ꯆꯥꯕꯒꯤ ꯊꯕꯛ ꯍꯥꯟꯅ ꯑꯝꯇ ꯑꯣꯏꯍꯟꯁꯦ ꯑꯗꯨꯒꯅꯦ ꯃꯔꯤ ꯃꯔꯤ ꯑꯣꯏꯔꯛꯄ꯭ꯔꯥ ꯌꯦꯡꯁꯦ
ꯒꯣꯢ
ꯍꯥꯏꯈꯤꯕ ꯋꯥ ꯃꯈꯩꯁꯦ ꯑꯝꯇꯗꯤ ꯑꯣꯏꯍꯟꯁꯦ ꯍꯟꯗꯛꯇꯤ ꯂꯥꯛꯄꯒ ꯁꯣꯏꯅ ꯆꯥꯔꯅꯤ
ꯎꯝ ꯍꯟꯗꯛꯇꯤ ꯁꯣꯏꯗꯅ ꯆꯥꯔꯅꯤ
ꯎꯝ ꯃꯄꯥꯟꯒꯤ ꯆꯥꯛ ꯊꯣꯡꯕꯤꯗꯨꯁꯨ ꯍꯟꯗꯛꯇꯤ ꯆꯥꯛ ꯑꯝꯗ ꯆꯥꯁꯦ ꯆꯥꯁꯦ ꯇꯧꯔꯝꯕꯅꯤ ꯅꯍꯥꯟꯃꯨꯛ
ꯀꯩꯅꯣ ꯃꯥꯗꯤ ꯆꯥ ꯆꯠꯄꯁꯨ ꯌꯥꯝ ꯃꯥꯜꯂꯦ
ꯍꯥꯥ
ꯃꯥꯗꯤ ꯆꯥꯕ ꯆꯠꯄꯁꯨ ꯌꯥꯝ ꯃꯥꯜꯂꯦ
ꯎꯝ ꯃꯥ ꯆꯥꯕꯗꯤ ꯆꯥꯗꯤ ꯑꯗꯨꯝ ꯆꯥꯢ ꯅꯣꯏꯗꯤ ꯅꯣꯏꯗꯦ ꯃꯥꯖꯦ
ꯎꯝ ꯍꯣꯠꯅꯔꯤ ꯀꯥꯟꯅ
ꯃꯥ ꯆꯤꯡ ꯀꯥꯕ ꯃꯥꯜꯂꯦ ꯊꯥꯒꯠꯂꯛꯑꯦ
ꯎꯗ꯭ꯤꯌꯦ ꯀꯥꯏꯗꯅꯣ ꯀꯔꯝꯕꯗꯅꯣ ꯊꯥꯒꯠꯂꯤꯁꯦ ꯅꯝꯕꯔꯒꯤ ꯗꯨꯔꯔꯣ
ꯃꯥꯒꯤ ꯑꯗꯨꯝ ꯄꯥꯏꯕꯗꯨꯗ
ꯎꯝ ꯎꯕꯨꯎꯔꯝꯗꯦ
ꯑꯩꯈꯣꯏ ꯃꯌꯥꯝꯒꯤ ꯊꯥꯒꯠꯐꯝꯗꯣ
ꯎꯝ ꯀꯥꯔꯝꯅꯤ ꯀꯥꯔꯝꯅꯤ ꯃꯥꯅꯕꯨ
ꯎꯝ
ꯈꯪꯗꯦꯗꯥ
ꯑꯩꯅꯁꯨ ꯑꯃ ꯅꯪꯒ ꯆꯥꯛ ꯆꯥꯃꯤꯟꯅꯕꯗꯨꯗ ꯆꯠꯁꯦ ꯍꯥꯏꯕ
ꯎꯝ
ꯆꯠ ꯑꯩꯈꯣꯏꯗꯤ ꯒꯥꯔꯤ ꯂꯩꯇꯕꯅꯤꯅ ꯅꯨꯄꯥ ꯑꯃ ꯌꯥꯎꯗ ꯌꯥꯔꯣꯏꯌꯦ
ꯊꯥꯎ ꯍꯥꯜꯂꯒ ꯍꯥ
ꯑꯗꯨꯅꯦ ꯑꯩꯈꯣꯏꯒꯤꯗꯤ ꯌꯥꯎꯗꯕ ꯌꯥꯔꯣꯏ ꯑꯩꯈꯣꯏ ꯈꯛꯇ ꯆꯠꯂꯗꯤ ꯒꯥꯔꯤ ꯐꯥꯔ ꯆꯠꯄꯤꯁꯨ ꯇꯧ ꯇꯥꯕ
ꯍꯣꯏ ꯎꯝ ꯑꯍꯤꯡꯗꯨꯗ ꯐꯥꯔꯅꯤ ꯑꯌꯨꯛ ꯉꯟꯇꯥꯅ
ꯎꯝ ꯑꯣꯇꯣ ꯑꯃ ꯇꯣꯡꯉꯒ ꯀꯣ
ꯎꯝ ꯎ ꯎꯔꯦ ꯎꯔꯦ ꯃꯥꯒꯤꯁꯤ
ꯑꯗꯨꯒ
ꯑꯉꯥꯡꯕꯁꯤꯒ ꯇꯧꯔꯒ ꯆꯠꯂꯤꯁꯤꯔꯥ
ꯑꯥ ꯑꯥ
ꯎꯝ ꯗꯤꯍꯤ ꯑꯗꯨꯒ ꯑꯦ ꯃꯥꯗꯤ ꯆꯠꯄꯗꯤ ꯏꯅꯨꯡ ꯅꯨꯡꯉꯥꯏꯔꯦ ꯀꯩꯅꯣ
ꯍꯥꯥ
ꯃꯥꯗꯤ ꯆꯠꯄꯩꯗꯤ ꯑꯗꯨꯝ ꯌꯥꯔꯦ ꯍꯥꯏꯕ
ꯀꯔꯤꯅꯣ ꯅꯨꯡꯉꯥꯏ
ꯎꯝ ꯅꯨꯡꯉꯥꯏꯖꯩ ꯃꯥꯏꯗꯤ ꯋꯥꯇꯦ ꯑꯩꯈꯣꯏꯒꯤꯗꯤ ꯎꯝ
ꯅꯣꯡ ꯇꯥꯕ꯭ꯔꯥ ꯍꯧꯖꯤꯛ
ꯍꯥꯥ ꯇꯥꯗꯦ ꯇꯥꯗꯦ
ꯅꯣꯡꯁꯦ ꯑꯃꯨꯛ ꯇꯥ ꯑꯃꯨꯛ ꯐꯤ ꯂꯧꯁꯤꯟꯕ ꯆꯦꯟꯕꯗꯁꯨ ꯋꯥꯔꯦ
ꯎꯝ ꯑꯁ ꯑꯩꯁꯨ ꯎꯝ ꯆꯥꯅꯤꯡꯉꯦ ꯑꯩꯅ ꯍꯥꯏꯕꯗꯨꯣ ꯁꯃꯨꯗ꯭ꯔꯒꯤꯗꯣ
ꯁꯃꯨꯗ꯭ꯔꯒꯤ ꯄꯣꯠꯂꯝꯗꯨꯔꯣ
ꯎꯝ ꯑꯗꯨ ꯑꯗꯨ ꯅꯠꯇ꯭ꯔꯣ ꯆꯁꯦ ꯍꯥꯏꯅꯔꯤꯁꯦ ꯑꯗꯨꯁꯨ
ꯑꯧ ꯆꯥꯁꯦ
ꯎꯝ
ꯑꯃ ꯏꯃꯥꯟꯅꯕꯤꯗꯣ ꯑꯩꯈꯣꯏ ꯃꯅꯥꯛꯀꯤꯗꯣ
ꯎꯝ
ꯃꯥꯁꯨ ꯇꯥꯡ ꯇꯔꯥ ꯇꯔꯥꯃꯥꯊꯣꯏ ꯁ꯭ꯋꯥꯏꯗ ꯆꯠꯄ ꯌꯥꯏ ꯍꯥꯏ ꯃꯥꯒꯤ ꯆꯦ ꯆꯥꯡ ꯀꯩꯀꯩ ꯇꯧꯕꯗꯣ ꯑꯗꯨꯒꯤ
ꯎꯝ ꯎꯝ ꯎꯝ ꯎꯝ ꯅꯪ ꯃꯅꯥꯛꯀꯤ ꯍꯥꯏꯗꯤ ꯀꯩꯅꯣ ꯑꯗꯣ ꯉꯔꯥꯡꯒꯤ ꯑꯩꯅ ꯊꯥꯕꯗꯣ
ꯑꯥ ꯑꯥ
ꯎꯝ ꯅꯪ ꯀꯔꯝ ꯀꯥꯟ ꯆꯠꯇꯣꯏꯅꯣ ꯍꯪꯉꯛꯏꯔꯥ
ꯎꯝ ꯉꯁꯥꯏ ꯀꯩꯅꯣ ꯆꯧ ꯍꯥꯟꯅ ꯑꯩꯈꯣꯏꯒꯤ ꯆꯍꯤ ꯑꯍꯨꯝ ꯇꯝꯐꯝꯒꯤꯗꯣ
ꯎꯝ
ꯑꯗꯨꯒꯤ ꯆꯠꯁꯦ ꯍꯥꯏꯕꯩ ꯋꯥꯔꯤ ꯁꯥꯟꯅꯕ ꯑꯗꯨꯗ ꯍꯌꯦꯡ ꯑꯣꯏꯅ ꯆꯠꯂꯁꯦ ꯉꯁꯤ ꯑꯣꯖꯥ ꯂꯥꯛꯑꯣꯏ ꯍꯥꯏꯔꯤ ꯍꯥꯏꯕ ꯑꯗꯨꯗ ꯁꯥꯟꯅ
ꯎꯝ ꯑꯗꯨꯒꯤꯆꯦꯗꯣ ꯂꯩꯔꯗꯤ ꯊꯥꯔꯛꯑꯣ ꯅꯪ ꯑꯩꯅꯁꯨ ꯍꯪꯕꯨꯗꯤ ꯍꯪꯈꯤ ꯑꯗꯨꯒꯤ ꯂꯧꯊꯣꯛꯄꯩ ꯆꯦꯗꯣ ꯅꯣꯏ ꯊꯥꯖꯤꯟꯈ꯭ꯔꯕꯣ ꯍꯥꯟꯅ ꯎꯝ
ꯑꯩꯉꯣꯟꯗ ꯂꯩꯗꯤ ꯂꯩꯈꯤꯕꯅꯦ ꯑꯩ ꯐꯖꯅ ꯌꯦꯡꯗ꯭ꯔꯤꯕꯩꯅꯦ ꯌꯦꯡꯒꯦ ꯇꯧꯔꯒ ꯍꯦꯛꯇ ꯀꯥꯎꯕꯁꯨ ꯇꯧꯔꯤꯅꯦ
ꯑꯕ ꯑꯩꯗꯤ ꯀꯥꯎꯔꯦ
ꯎꯝ ꯑꯩ ꯌꯥꯎꯗꯤ ꯌꯥꯎꯔꯝꯒꯗꯕꯗꯤ ꯃꯥꯂꯦ ꯑꯩꯒꯤ ꯋꯥꯈꯜꯗ
ꯑꯩꯁꯨꯅꯦ ꯁꯤꯗꯗꯤ ꯌꯥꯎꯗꯤ ꯌꯥꯎꯈꯤꯕꯅꯤ ꯑꯩꯁꯦ ꯊꯤꯕꯁꯦ ꯌꯥꯝꯃꯟꯗꯅ ꯀꯃꯥꯏꯅ ꯊꯤꯗꯨꯅ ꯈꯪꯗ꯭ꯔꯦ
ꯅꯠꯇ꯭ꯔꯒꯅ ꯀꯛꯄꯗ ꯌꯥꯎꯈꯤꯕ ꯑꯃ
ꯎꯝ ꯑꯩꯒꯤꯁꯨ ꯌꯥꯝꯃꯟꯗꯅ ꯈꯪꯗꯦ ꯃꯦꯟ ꯑꯃ ꯇꯥꯗꯦ
ꯎꯝ ꯐꯣꯟꯁꯤꯁꯨ ꯌꯥꯝꯃꯗꯅ ꯆꯠꯄꯛꯑꯦ ꯍꯧꯖꯤꯛꯀꯥꯟ
ꯍꯥꯥ
ꯐꯣꯟꯁꯦ ꯆꯞꯄꯛꯑꯦꯕ ꯍꯧꯖꯤꯛꯀꯥꯟ
ꯎꯝ
ꯄꯣꯠꯁꯦ ꯁꯨꯝ ꯇꯧꯁꯤꯟ ꯇꯧꯁꯤꯜꯂꯒ ꯊꯝꯖꯤꯟꯕꯒꯤꯀꯣ
ꯎꯝ
ꯎ ꯀꯨꯠꯆꯨ ꯌꯥꯝ ꯉꯧꯅꯤꯡꯉꯦ ꯑꯩ ꯀꯠꯆꯨ ꯉꯧꯕ ꯎꯕꯁꯤ ꯃꯤ
ꯑꯩꯁꯨ ꯉꯥꯎꯅꯤꯡꯉꯦ ꯍꯥꯏꯔꯛꯀꯅꯣ
ꯑꯩꯁꯨ ꯉꯥꯎꯅꯤꯡꯉꯦ ꯈꯨꯠꯁꯨ ꯁꯦꯡꯅ ꯉꯥꯎꯔꯒ
ꯑꯩꯈꯣꯏꯅ ꯑꯣꯏꯅꯗꯤ
ꯑꯁ ꯑꯩ ꯍꯧꯖꯤꯛꯀꯥꯟ ꯀꯩꯀꯥ ꯂꯩ ꯈꯪꯕ꯭ꯔꯗꯦ ꯑꯗꯨ ꯃꯆꯥ ꯑꯃ ꯍꯛꯅꯤꯡꯉꯦ ꯈꯨꯠꯇ
ꯀꯩꯒꯤ ꯅꯪꯅ
ꯑꯩ ꯇꯦꯇꯨ ꯃꯆꯥ ꯑꯃ ꯍꯛꯅꯤꯡꯉꯤ ꯄꯪꯖꯥꯎ ꯆꯥꯎꯊꯕꯤꯗ ꯃꯤꯅ ꯎꯕꯗ ꯅꯠꯇꯕ ꯈꯨꯗꯥꯡꯒꯨꯝꯕ ꯀꯩꯒꯨꯝꯕ ꯈꯔ ꯀꯨꯞꯇꯕ ꯃꯄꯥꯗꯣ
ꯎꯝ ꯎꯝ ꯑꯩꯉꯣꯟꯗꯁꯨ ꯑꯗꯨ ꯂꯧꯊꯣꯛꯄꯩꯗꯣ ꯊꯥꯛꯑꯗꯤ ꯊꯥꯔꯛꯈꯤꯕꯅꯦꯕ
ꯍꯥꯥ
ꯑꯥ
ꯀꯩ ꯍꯥꯏꯅ
ꯑꯩꯉꯣꯟꯗꯁꯨ ꯂꯧꯊꯣꯛꯄꯩꯗꯣ ꯊꯥꯗꯤ ꯊꯥꯔꯛꯈꯤꯕꯅꯦꯕ
ꯎꯝ ꯑꯩ ꯑꯩ ꯍꯧꯖꯤꯛ ꯌꯦꯡꯒꯁꯦ
ꯍꯥꯥ
ꯑꯩꯒꯤꯣꯟ ꯑꯣꯏꯅ ꯌꯥꯎꯗꯤ ꯌꯥꯎꯈꯤꯕꯅꯦ ꯑꯗ ꯑꯩ ꯐꯖꯅ ꯒ꯭ꯌꯥꯟ ꯇꯥꯗ꯭ꯔꯦ
ꯎꯝ
ꯎꯝ
ꯂꯧ ꯊꯥꯕꯩ ꯃꯇꯝ ꯀꯟꯅ ꯑꯣꯏꯔꯤ ꯃꯥꯅ
ꯑꯩ ꯌꯥꯎꯗꯔ꯭ꯦ ꯑꯩ ꯌꯥꯎꯗꯔ꯭ꯕ ꯃꯥꯜꯂꯦ
ꯌꯦꯡꯒꯦ ꯑꯩ ꯑꯗꯨꯝ
ꯍꯧꯇꯦꯅꯦ ꯀꯛꯈ꯭ꯔꯕ ꯈꯪꯗꯦ
ꯑꯩꯌꯨꯅꯦ ꯌꯥꯎꯔꯒ ꯀꯛꯈ꯭ꯔꯕ ꯈꯪꯗꯦ ꯍꯥꯏꯕ
ꯑꯥ ꯌꯥꯎꯗꯤ ꯌꯥꯎꯕꯝ ꯊꯣꯛꯑꯦ ꯌꯥꯎꯗꯤ ꯌꯥꯎꯕꯝ ꯊꯣꯛꯑꯦ ꯊꯤꯗꯨꯝ ꯐꯥꯏꯅꯤꯡꯉꯦ
ꯀꯔꯤꯅꯣ ꯍꯥꯏꯖꯤꯕꯣ ꯀꯩꯅꯣ ꯅꯪꯁꯨ ꯑꯗꯨꯝ ꯆꯦꯟꯅꯔ ꯂꯩꯔꯕ
ꯌꯥꯎꯋꯦ ꯌꯥꯎꯋꯦ ꯌꯥꯎꯋꯦ ꯌꯥꯎꯋꯦ ꯊꯥꯔꯀꯦ ꯎꯝ ꯁꯤꯖꯤ ꯅꯠꯇ꯭ꯔꯣ ꯌꯦꯡꯉꯣꯀꯣ
ꯎꯝ
ꯎꯝ ꯑꯁꯦꯡꯕ ꯁꯥꯔꯇꯤꯐꯤꯀꯦꯠ ꯇꯧꯕꯁꯦ
ꯃꯥꯅꯦ ꯃꯥꯅꯦ ꯁꯤꯒꯤꯅꯤ
ꯌꯥꯎꯋꯦ ꯌꯥꯎ ꯏꯃꯥꯟꯅꯕꯤ ꯑꯩ ꯊꯤ ꯐꯥꯏꯅꯤꯡꯉꯦꯉꯣ
ꯎꯝ ꯎꯝ ꯉꯥꯛꯇꯪ ꯈꯥꯎ ꯑꯁ
ꯍꯧꯖꯤꯛꯁꯦ ꯑꯍꯥ
ꯁꯤꯗ ꯆꯪꯉꯤꯁꯦ ꯀꯩꯀꯩꯅꯣ ꯃꯣꯏꯅ ꯄꯨꯔꯛꯑꯣ ꯍꯥꯏꯕꯁꯦ ꯃꯥꯛꯁꯤꯠ ꯔꯖꯤꯁꯇ꯭ꯔꯦꯁꯟ
ꯎꯝ
ꯎꯝ ꯍꯝ ꯑꯣ ꯑꯗꯨꯗ ꯄꯤꯁꯟꯕꯣꯏ ꯅꯣꯏ ꯑꯗꯨꯗ ꯄꯤꯁꯟꯕꯒꯤꯗꯤ ꯀꯩꯅꯣ ꯇꯧꯗ꯭ꯔꯣ ꯑꯝ
ꯎꯝ ꯑꯈꯣꯏꯒꯤ ꯍꯥꯟꯅꯒꯤ ꯇꯝꯃꯝꯃꯝꯗꯨꯒꯤ ꯑꯣꯖꯥꯒꯤ ꯑꯝ ꯌꯥꯎꯗꯣꯏꯅꯦꯕ
ꯑꯗꯨꯗꯗꯤ ꯅꯣꯏ ꯑꯝꯇ ꯄꯤꯁꯟꯗꯕ꯭ꯔꯕ ꯁꯤ ꯈꯛꯇꯪ ꯄꯤꯕ꯭ꯔꯥ ꯑꯇꯩ ꯄꯤꯗꯕ꯭ꯔꯕ
ꯈꯪꯗꯦ ꯑꯩ ꯑꯃꯨꯛ ꯆꯠꯇ꯭ꯔꯤꯌꯦ ꯑꯗꯨꯏ ꯃꯐꯝꯗꯨꯗ ꯍꯧꯖꯤꯛꯀꯤ ꯆꯠꯇꯣꯏꯁꯦ ꯍꯥꯟꯅꯩ ꯂꯥꯏꯔꯤꯛ ꯇꯝꯐꯝꯗꯣ
ꯎꯝ ꯑꯩꯒꯤ ꯏꯃꯥꯟꯅꯕꯤꯗꯣ ꯈꯪꯕꯅꯦꯕ ꯃꯥ ꯈꯪꯉꯝꯅꯤ ꯑꯩꯗꯣ ꯍꯪꯖꯜꯂꯨꯗ꯭ꯔꯦ
ꯎꯝ ꯌꯥꯔꯦ ꯁꯤ ꯄꯨꯔ ꯆꯠꯂꯒꯦ ꯑꯗꯨ
ꯎꯝ
ꯅꯍꯥꯟꯃꯨꯛ ꯆꯠꯄꯗꯗꯤ ꯑꯃ ꯆꯪꯒꯤꯅ ꯍꯥꯏꯕ
ꯁꯤ ꯊꯥꯔꯛꯄ ꯃꯤꯗꯨꯗ ꯈꯔ ꯕꯦꯔꯥ ꯀꯥꯗꯕ ꯐꯪꯉꯨꯕꯗꯣ
ꯎꯝ ꯑꯩꯁꯦ ꯌꯥꯝ ꯑꯊꯨꯕꯩꯗꯤ ꯂꯨꯄꯥ ꯆꯅꯤ
ꯎꯝ
ꯑꯗꯨꯒ ꯌꯥꯝ ꯊꯨꯔꯒꯅ ꯂꯨꯄꯥ ꯆꯍꯨꯝ
ꯑꯈꯣꯏꯁꯦ ꯅꯣꯡꯃꯗꯤ ꯄꯩꯁꯥ ꯄꯥꯏꯕ ꯃꯤ ꯑꯣꯏꯔꯛꯀꯅꯤꯀꯣ
ꯑꯣꯏꯔꯛꯀꯅꯤ
ꯑꯗꯨ ꯈꯜꯂ ꯍꯤꯡꯖꯔꯤꯕꯅꯤ
ꯑꯈꯣꯏ ꯁꯤꯗꯩꯁꯤꯗ ꯑꯈꯣꯏ ꯇꯝꯃꯤꯕ ꯑꯦꯝꯕꯣꯛꯁꯤꯗꯤ ꯌꯥꯎꯗꯤꯌꯦ
ꯍꯥꯥ
ꯈꯣꯏꯅ ꯇꯝꯃꯤꯕ ꯕꯣꯛꯇꯣ ꯌꯥꯎꯗꯦꯕ
ꯌꯥꯎꯇꯕ꯭ꯔꯥ ꯈꯪꯗꯦ ꯑꯗꯨꯗꯤ ꯗꯨꯅ ꯑꯃꯨꯛ ꯀꯃꯥꯏꯅ ꯇꯧꯗꯣꯏꯅꯣ ꯍꯌꯦꯡ ꯑꯣꯖꯥꯗꯒꯤ ꯑꯣꯖꯥꯏ ꯃꯅꯥꯛ ꯆꯠꯇꯣꯏꯅꯤꯅ ꯍꯪꯉꯕꯨꯗꯤ ꯌꯥꯅꯤ
ꯎꯝ
ꯍꯌꯦꯡ ꯂꯥꯛꯑꯣ ꯍꯥꯏꯗꯨꯅ
ꯍꯣꯏ